ꯍꯜꯂꯣ
ꯍꯜꯂꯣ
ꯇꯥꯕ꯭ꯔꯣ
ꯇꯥꯏ ꯇꯥꯏ
ꯌꯥꯝ ꯌꯥꯝ ꯌꯥꯡꯅ ꯍꯜꯂꯣ ꯔꯥꯏꯀꯣ
ꯌꯥꯝ ꯀꯨꯏꯔꯦꯅꯦ
ꯌꯥꯝ ꯀꯨꯏꯔꯦ ꯅꯪ ꯈꯣꯟꯖꯦꯜ ꯇꯥꯗꯕ ꯑꯁꯤ ꯌꯥꯝ ꯋꯥꯈ ꯈꯤ ꯑꯩꯁꯨꯨ ꯃꯇꯝꯗ ꯀꯩꯗꯧꯔꯤꯅꯣ
ꯑꯩꯟꯁꯥꯡ ꯌꯦꯟꯁꯥꯡ ꯊꯣꯡꯉꯒ ꯂꯩꯔꯕꯅꯦ ꯅꯪꯗꯤ
ꯑꯩꯗꯤ ꯆꯥꯛ ꯆꯥ ꯇꯣꯛꯈ꯭ꯔꯦ
ꯀꯩ ꯃꯥꯊꯦꯜ ꯆꯥꯔꯒꯦ ꯉꯁꯤꯒꯤꯗꯤ
ꯆꯥꯛ ꯉꯁꯤꯁꯦ ꯑꯩꯅ ꯇꯟꯃꯟꯈꯤꯗꯅ ꯋꯥꯏ ꯋꯥꯏ ꯊꯣꯡꯉꯥ ꯄꯪꯆꯥꯗ ꯆꯥꯒ꯭ꯔꯦ
ꯑꯥꯁ ꯅꯨꯄꯥꯁꯨ ꯑꯗꯨꯃꯥꯏꯅ ꯇꯧꯕ꯭ꯔꯥ
ꯑꯁ ꯅꯨꯄꯥꯅ ꯍꯦꯟꯅ ꯇꯜꯂꯤꯕꯅꯤꯅꯦ ꯅꯨꯄꯤꯗꯤ ꯑꯗꯨꯝ ꯊꯣꯛꯣꯡꯂꯛ ꯑꯥ
ꯗꯣ ꯍꯥꯏꯕ
ꯑꯁ ꯑꯩꯗꯤ ꯄꯪꯆꯥꯗ ꯆꯥꯏ
ꯎꯝ
ꯑꯩ ꯇꯪꯈꯥꯏ ꯑꯣꯏꯕꯤꯔ ꯑꯗꯨꯗꯤ
ꯌꯦꯡꯊꯣꯛꯅꯤꯡꯉꯥꯏ ꯂꯩ
ꯍꯣꯏ ꯏꯕꯥꯅꯤ ꯅꯣꯡꯃ ꯌꯦꯡꯊꯣꯛꯁꯤꯀꯣ ꯑꯗꯣ ꯀꯩ ꯃꯊꯦꯜꯅꯣ
ꯎ ꯉꯁꯤ ꯉꯥ ꯊꯣꯡꯉꯦ
ꯀꯅꯥꯅ ꯊꯣꯡꯕ꯭ꯔꯣ
ꯑꯩ ꯊꯣꯡꯉꯤꯅꯦ ꯉꯁꯤꯒꯤꯗꯤ
ꯑ ꯌꯥꯏ ꯀ
ꯍꯩꯗꯨꯁꯨ ꯊꯣꯡꯕ ꯇꯥꯔꯅꯤ
ꯍꯣꯏ ꯍꯌꯦꯡꯋꯥꯏ ꯏꯅꯥꯛꯇ ꯂꯩꯕ ꯀꯥꯟꯗ ꯐꯖꯅ ꯊꯣꯡꯅꯤꯡꯉꯥꯏ ꯇꯝꯃꯣ ꯇꯝꯃꯣ
ꯊ ꯊꯣꯡ ꯊꯣꯡ ꯊ ꯂꯣꯏꯔꯅꯦ
ꯑꯗꯨꯅꯦ ꯅꯪꯒꯤ ꯈꯨꯠ ꯃꯍꯥꯎ ꯌꯦꯡꯅꯤꯡꯕꯅ ꯂꯣꯏꯔꯕꯅꯤꯀꯣ ꯑꯩꯁꯦ
ꯊꯕꯛ ꯆꯠꯇ꯭ꯔꯣ
ꯆꯠꯇꯗ
ꯊꯕꯛ ꯂꯩꯇ꯭ꯔꯣ ꯉꯁꯤꯗꯤ
ꯂꯩꯇ ꯍ ꯃꯤ ꯂꯩꯔ
ꯌꯨꯝ ꯑꯗꯨꯝ ꯂꯩꯔꯦ ꯑꯩꯁꯨ ꯆꯠꯇꯦꯗ ꯅꯪ ꯆꯠꯇꯕꯒꯤ
ꯁꯤꯗꯤ ꯀꯝꯍꯧꯗ꯭ꯔꯦꯅꯦ
ꯅꯪ ꯊꯕꯛ ꯆꯠꯇꯦ ꯍꯥꯏꯕ ꯑꯩ ꯍꯪꯉꯦꯕ ꯏꯃꯥꯟꯅꯕ ꯑꯃꯗ ꯑꯗꯨꯒ ꯀꯣ ꯇꯥꯕ꯭ꯔꯣ
ꯀ
ꯅꯪ ꯈꯣꯟꯖꯦꯜꯁꯦ ꯑꯃꯨꯛ ꯇꯥꯕꯒꯨꯝ ꯑꯃꯨꯛ ꯇꯥꯗꯕꯒꯨꯝ ꯇꯧꯏꯀꯣ ꯀꯔꯤꯒꯤꯔꯥ
ꯅꯊꯟ ꯇꯥꯕ꯭ꯔꯥ
ꯑꯩꯔꯣ ꯍꯣꯏ ꯍꯣꯏ ꯍꯧꯖꯤꯛ ꯑꯃꯨꯛ ꯇꯥꯏ ꯍꯥꯏꯔꯣ
ꯇꯥꯏꯠ
ꯀꯔꯤꯦ ꯑꯀꯣ ꯎ ꯇ ꯑꯩꯣ
ꯑꯦꯅꯣꯅꯦ
ꯇꯥꯏ ꯇꯥꯏ ꯇꯥꯏ
ꯃꯔꯛ ꯃꯔꯛ ꯅꯦꯠꯋꯥꯛ ꯆꯠꯄ ꯑꯗꯨꯏꯅꯤꯅ ꯎꯝ
ꯍꯣꯏꯣꯏ ꯑꯗꯨꯒꯤ ꯃꯥꯜꯂꯦ ꯑꯩ ꯍꯧꯖꯤꯛꯁꯦ ꯃꯤꯗꯤ ꯂꯩꯌꯦ ꯑꯩꯒ ꯅꯪꯒ
ꯆꯠꯂꯦ
ꯀꯩꯅꯣ
ꯀꯩꯅꯦ
ꯑꯩꯒ ꯅꯪꯒ ꯍꯥꯏꯕꯗꯤ ꯆꯨꯝꯗ꯭ꯔꯣ ꯅꯪꯁꯨ ꯍꯧꯖꯤꯛ ꯑꯩꯒ ꯋꯥꯔꯤ ꯁꯥꯟꯅꯔꯤꯁꯤꯗꯤ
ꯑꯅꯔꯤꯁꯤꯗꯤ
ꯑꯗꯨꯗꯤ ꯌꯥꯏꯅ
ꯁꯔꯅꯦ ꯇꯌꯦ ꯇꯥꯌꯦ
ꯀꯩꯔꯥ ꯅꯣꯏꯅꯦꯅꯤꯕꯣꯛꯁꯦ
ꯅꯦꯠꯋꯥꯛ ꯌꯥꯗꯕ꯭ꯔꯥ ꯅꯣꯏ ꯐꯖꯅ ꯇꯥꯗꯕ꯭ꯔꯥ
ꯑ ꯑꯩꯗꯤ ꯑꯩꯒꯤ ꯀꯩꯅꯣꯗꯤ ꯌꯥꯏꯌꯦꯦ
ꯑꯩꯒꯤꯁꯨ ꯑꯗꯨꯝ ꯌꯥꯏꯅꯦ
ꯑꯁ
ꯅꯠꯇꯦ ꯑꯩ ꯍꯥꯏꯕꯗꯤ ꯑꯩ ꯈꯣꯟꯖꯦꯜꯗꯣ ꯐꯖꯅ ꯇꯥꯗꯕ꯭ꯔꯕꯣ
ꯍꯣꯏ ꯍꯣꯏ ꯁꯨꯃꯥꯏꯅ ꯇꯧꯕ ꯍꯣꯏ ꯃꯔꯛ ꯃꯔꯛꯇ ꯆꯠꯄꯒꯨꯝ ꯇꯧꯕ ꯀꯣ
ꯍꯔꯥꯡꯒꯤꯅꯤ ꯌꯥꯗꯦꯅꯦ
ꯉꯁꯤ ꯆꯥꯛ ꯌꯥꯝ ꯆꯥꯎꯕꯣ ꯅꯦꯠꯋꯥꯛ ꯅꯨꯡꯉꯥꯏꯇꯕꯒꯤ
ꯆ ꯍꯥꯏꯗ꯭ꯔꯣ
ꯑꯗꯨꯝ ꯆꯥꯡ ꯆꯥꯡ ꯑꯃꯗ ꯆꯥꯒꯅꯤꯗ
ꯑꯦ ꯅꯨꯡꯉꯥꯏꯇꯦꯍꯦ ꯌꯥꯝ ꯆꯥꯒꯗꯕꯅꯦꯍꯦ ꯑꯍꯥꯎꯕ ꯅꯨꯃꯤꯠꯇꯕꯨ
ꯌꯥꯝ ꯆ ꯌꯥꯝ ꯆꯅꯤꯉꯥꯏ ꯌꯥꯗꯦꯅꯤ
ꯀꯩꯒꯤꯅꯣ ꯆꯪꯗꯦꯕ
ꯎꯝ
ꯐꯥꯔꯁ ꯑꯗꯨꯗꯤ ꯁꯧꯒ꯭ꯔꯤ ꯊꯣꯡꯕ ꯅꯨꯃꯤꯠꯇ ꯆꯪꯒꯗꯧ ꯃꯥꯜꯂꯦ ꯅꯪꯒꯤꯁꯦ
ꯅꯪ ꯉꯔꯕꯒꯦ꯭ꯔꯥ
ꯌꯦꯡꯅꯦꯦ ꯐꯖꯅ ꯌꯦꯡꯉꯒ
ꯎꯝ
ꯄꯣꯊꯥꯐꯝꯐꯝ ꯈꯪꯗꯗꯣꯏꯅꯦ ꯃꯔꯛꯇꯗꯤ
ꯁ ꯑꯣ ꯉꯔꯥꯡꯒꯤ ꯉꯔꯥꯡꯒꯤ ꯈꯨꯁꯅꯥꯗꯣ
ꯍꯣꯏ
ꯑꯁ ꯀꯔꯤꯅꯣ ꯀꯝꯄ꯭ꯂꯦꯟ ꯌꯥꯝ ꯂꯩꯕ ꯃꯥꯜꯂꯤꯅꯦ
ꯃ ꯊꯤꯒꯅꯦ ꯃꯆꯤꯟ ꯊꯤꯕꯅꯤ ꯀꯝꯄ꯭ꯂꯦꯟ ꯂꯩꯅꯤꯡꯉꯥꯏ ꯁꯨꯛꯂꯩ ꯂꯩꯇꯦ ꯉꯝꯗꯕꯒꯤ ꯄꯪꯈꯥꯏ ꯍꯥꯏꯖꯤꯟꯕꯅꯤ
ꯔꯔꯤꯐ꯭ꯔꯤ ꯔꯔꯤꯐ꯭ꯔꯤ ꯃꯗꯣ
ꯍꯥꯏ
ꯑꯗꯨꯟꯗꯤ ꯌꯥꯗꯦ ꯈꯣꯠꯂꯦ ꯌꯥꯝ ꯍꯥꯏꯌꯦꯕ
ꯑꯥꯏ ꯃꯆꯤꯟ ꯊꯤꯕꯅꯦ ꯉꯝꯗꯕꯒꯤ ꯄꯪꯍꯥꯏ ꯍꯥꯏꯖꯤꯟꯕꯅꯦ ꯊꯥꯖꯔꯨꯅꯨꯀꯣ
ꯑꯗꯨ ꯅꯪ ꯃꯣꯏꯗ ꯁꯞꯄꯣꯔꯠ ꯇꯧꯕ ꯃꯥꯜꯂꯦ
ꯅꯠꯇꯦꯕ ꯑꯩꯅꯁꯨ ꯌꯦꯡꯕꯅꯤꯅ ꯑꯩꯁꯨ ꯎꯏꯗꯅ
ꯑꯗꯨ ꯃꯤ ꯑꯅꯝꯕꯅꯗꯤ ꯍꯥꯏꯌꯦꯗꯅ
ꯑꯅꯝꯕꯅ ꯅꯠꯇꯦꯅ ꯍꯥꯏꯕꯅꯦ
ꯃꯥ ꯃꯥꯕꯨ ꯄꯥꯝꯗꯕꯁꯤꯡꯕꯨꯀꯣ ꯎꯝ ꯅꯠꯇ꯭ꯔꯣ
ꯅꯠ ꯈꯪꯗꯦꯗ ꯑꯩ ꯌꯦꯡꯗꯕꯅꯤꯅ ꯑꯗꯣ ꯌꯦꯡ ꯌꯦꯡꯗꯕꯒꯤꯅꯦꯕ ꯈꯪꯗ꯭ꯔꯤꯗꯣ ꯑꯗꯨ ꯃꯤ ꯑꯅꯝꯕꯅꯗꯤ ꯔꯤ ꯐ꯭ꯔꯤꯃꯦꯟꯗꯣ ꯌꯥꯗꯦ ꯍꯥꯏꯌꯦꯕ ꯃꯥ ꯃꯥꯕꯨ ꯁꯞꯄꯣꯔꯠ ꯇꯧꯕ ꯃꯤꯒꯩꯁꯨ ꯃꯔꯛ ꯑ‌ ꯑꯗꯨꯝ ꯌꯥꯎꯋꯦ ꯍꯥꯏꯕꯗꯣ
ꯌꯥꯕꯅꯦ ꯌꯥꯕꯅꯦ ꯑꯁꯣꯏ ꯑꯉꯥꯝ ꯁꯨꯡꯂꯩ ꯂꯩꯇꯦ ꯅꯪ ꯃꯊꯪꯗꯗꯤ ꯌꯦꯡꯒꯦꯔ ꯑꯗꯣ
ꯃꯊꯪ ꯑꯁ ꯑ ꯉꯔꯥꯡ ꯉꯔꯥꯡꯗꯧꯅ ꯉꯟꯅ ꯄꯤꯔꯗꯤ ꯑꯗꯨꯝ ꯌꯦꯡꯕ ꯌꯥꯏ ꯑꯗꯣ ꯕꯣꯔꯣ ꯃꯇꯨꯡ ꯄꯨꯡ ꯑꯃ ꯑꯅꯤ ꯑꯍꯨꯝꯗ ꯄꯤꯔꯥꯗꯦꯁ ꯌꯦꯟꯕ ꯉꯝꯗꯦ
ꯅꯪ ꯑ ꯀꯩꯒꯤ ꯊꯕꯛ ꯆꯠꯄ꯭ꯔꯣ
ꯅꯠꯇꯦ ꯇꯨꯝꯅꯤꯡꯕꯒꯤ
ꯑꯣ ꯑꯣ ꯅꯪꯁꯤ ꯉꯟꯅ ꯍꯦꯛ ꯇꯨꯝꯕ‌ ꯃꯥꯂꯦꯀꯣ
ꯍꯣꯏ ꯉꯟ ꯉꯟꯅ ꯇꯨꯝꯕꯗꯨ ꯑꯁ ꯎꯝ ꯀꯩꯅꯣ ꯐꯠ ꯅꯨꯡꯉꯥꯏꯅ ꯇꯨꯝꯃꯥꯀꯥꯟꯗ ꯑꯃꯨꯛ ꯍꯧꯒꯠꯂꯒ ꯌꯦꯡꯕꯗꯣ
ꯍꯣꯏ
ꯍꯩꯅꯗꯦꯕꯣ
ꯅꯨꯡꯉꯥꯏꯇꯕ ꯑꯗꯣ ꯑꯁ ꯌꯥꯝ ꯅꯨꯡꯁꯤꯕ ꯋꯥꯔꯤꯅꯤꯅꯦ ꯁꯤꯗꯤ
ꯑꯗꯣ ꯀꯃꯥꯏꯟ ꯇꯧꯁꯤꯒꯦ ꯍꯧꯔꯦꯟ ꯅꯪ ꯆꯥꯛ ꯆꯊꯣꯛꯑꯒ
ꯑꯩ ꯍꯧꯔꯦꯟ ꯆꯥꯛꯆꯥ ꯇꯣꯛꯑꯒ ꯑꯗꯨꯝ ꯂꯩꯒꯅꯤꯗ
ꯑꯩꯕꯨ ꯑꯃꯨꯛ ꯐꯥꯎꯔꯛꯑꯔꯣꯏꯗ꯭ꯔꯣ ꯅꯨꯡꯉꯥꯏꯔꯤꯕꯣ ꯀꯩꯗꯧꯔꯤꯅꯣ ꯀꯥꯏꯅ
ꯑꯗꯨꯝ ꯐꯥꯎꯋꯤꯗꯨꯗꯤ
ꯑꯗꯣ ꯍꯣꯔꯦꯟꯁꯨ ꯍꯥꯏꯕ
ꯍꯣꯔꯦꯟꯁꯨ ꯌꯦꯡꯁꯤꯅꯦ
ꯑꯁ ꯌꯦꯝꯁꯤꯅꯦꯗ ꯍꯥꯏꯀꯣ ꯃꯤꯗꯤ ꯍꯌꯦꯡꯗꯤ ꯅꯣꯏꯗ ꯀꯣꯏꯔꯛꯀꯦꯀꯣ
ꯍꯣꯏ ꯀꯣꯏꯔꯛꯑꯣ ꯅꯪꯗꯤ ꯀꯣꯏꯔꯛꯀꯦ ꯍꯥꯏꯔꯒ ꯀꯣꯏꯁꯨ ꯀꯣꯏꯔꯛꯇꯦ
ꯑꯗꯣ ꯑꯩ ꯐꯣꯟ ꯇꯧꯔꯒ ꯅꯪ ꯄꯥꯏꯈꯠꯇꯕꯗꯣ
ꯁꯤꯏ꯭ꯁ
ꯉꯔꯥꯡ ꯉꯔꯥꯡ ꯑꯩ ꯀꯣꯜ ꯇꯧꯔꯒ ꯄꯥꯏꯈꯠꯇꯕꯗꯣ ꯑꯩ ꯀꯣꯏꯔꯛ ꯀꯦ ꯍꯥꯏꯒꯦ ꯇꯧꯕꯅꯦ ꯑꯗꯣ
ꯇꯧꯔꯒ ꯊꯅꯝꯕꯒꯤꯅꯦ ꯀꯩꯅꯣ ꯑꯃꯨꯛ ꯑꯩ ꯀꯣꯜ ꯕꯣꯛ ꯇꯧꯕꯗ ꯅꯪꯅ ꯂꯝꯕꯤ ꯑꯃ ꯆꯠꯂꯦ ꯍꯥꯏꯔꯒ
ꯑꯥꯎꯁ ꯁꯦꯝꯖꯤꯟꯕꯗꯤ ꯌꯥꯝ ꯍꯩꯌꯦꯀꯣ ꯃꯤꯗꯤ
ꯑꯥꯏ ꯑꯗꯨꯗꯤ ꯌꯥꯗꯕꯒꯤꯅꯦꯕ
ꯑꯩꯅ ꯀꯣꯜ ꯇꯔꯛꯄ ꯃꯇꯝꯗꯤ ꯑ ꯁꯣꯏ ꯀꯥꯏ ꯀꯥꯏ ꯆꯠꯂꯤꯅꯣ ꯈꯪꯗꯦ
ꯑꯩ ꯐꯣꯟ ꯑꯁꯦꯡꯕ ꯐꯣꯟ ꯆꯥꯔꯖ ꯇꯧꯔꯒ ꯊꯝꯂꯝꯝꯕꯅꯦꯕ
ꯑꯣ ꯑꯁꯦꯡꯕꯔꯣ
ꯑꯁꯦꯡꯕꯩꯅꯦ
ꯐꯔꯦꯁꯦ ꯅꯪ ꯅꯪ ꯆꯨꯝꯍꯜꯂꯁꯦ ꯅꯠꯇ꯭ꯔꯥ
ꯑꯂ ꯑ ꯥꯜꯂꯁꯨ ꯆꯨꯝꯍꯜꯂꯁꯦ ꯍꯥꯏꯕ ꯃꯥꯜ
ꯍꯧꯖꯤꯛꯀꯥꯟꯁꯦ ꯅꯨꯄꯤꯕꯨ ꯆꯨꯝꯍꯜꯂꯣ ꯍꯥꯏꯌꯦ
ꯑꯩꯁ ꯄꯡꯆꯨꯝ ꯆꯨꯝꯕ ꯃꯇꯥꯡꯗ ꯆꯨꯝꯍꯟꯒꯗꯕꯅꯤ
ꯑꯁ ꯅꯪꯒꯨꯝꯕ ꯃꯤꯁꯦ ꯑꯇꯥꯡꯕꯅꯦꯕꯣ ꯑꯁꯦꯡꯕ
ꯅꯪ ꯁꯤ ꯑꯇꯥꯡꯕ ꯕꯥꯅꯤꯀꯣ
ꯅꯤꯅꯦ
ꯑꯥ
ꯀꯩꯝ ꯅꯠ
ꯀꯩꯗꯧꯕ꯭ꯔꯣ
ꯀꯩꯝ ꯇꯧꯗꯦ ꯑꯗꯨꯝ ꯐꯝꯃꯒ ꯂꯩꯔꯦꯅꯦ ꯑ ꯆꯥꯛ ꯂꯣꯏꯔꯒ ꯆꯥꯛ ꯌꯦꯟꯁꯥꯡ ꯊꯣꯡꯕ ꯂꯣꯏꯔꯒ
ꯆꯥꯛ ꯂꯥꯝ ꯊ꯭ꯔꯤꯕ꯭ꯔꯣ ꯍꯧꯖꯤꯛ ꯐꯥꯎ
ꯎꯝ ꯈꯪꯗꯦꯗ ꯑꯗꯨꯝ ꯆꯥꯔꯁꯨ ꯌꯥꯏ ꯆꯥꯗ꯭ꯔꯁꯨ ꯌꯥꯏ ꯈꯔ ꯍꯧꯖꯤꯛ ꯇ ꯎꯝ ꯍꯧꯖꯤꯛꯇ ꯊꯣꯡꯉꯒ ꯊꯪ ꯊꯥꯕꯗꯣ ꯌꯥꯝ ꯁꯥꯃꯜꯂꯦꯕ ꯑꯗꯨꯒꯤ ꯈꯔ
ꯑꯣ ꯃꯍꯥꯎ ꯊꯣꯛꯣꯛꯑꯣꯏ ꯑꯗꯨꯗꯤ ꯁꯥꯃꯟꯂꯁꯨ ꯅꯠꯇ꯭ꯔꯥ
ꯍꯣꯏ ꯈꯔ ꯏꯪꯍꯟꯕ
ꯌꯥꯝ ꯁꯥꯕ ꯃꯇꯝꯗ ꯆꯥꯛ ꯆꯥꯕꯁꯦ ꯃꯍꯥꯎꯁꯨ ꯊꯣꯛꯇꯕꯅꯦ ꯅꯠꯇ꯭ꯔꯣ
ꯍꯣꯏ ꯍꯣꯏ ꯃꯤ ꯑꯇꯩꯗꯤ ꯑꯗꯨꯝ ꯍꯦꯛ ꯊꯣꯡꯕ ꯂꯣꯏꯔꯒ ꯊꯪꯗꯥꯔꯒ ꯍꯦꯛ ꯆꯥꯕꯁꯨ ꯂꯩꯅ
ꯎꯝ ꯅꯪ ꯅꯪ ꯈꯣꯟꯖꯦꯜ ꯉꯁꯤꯁꯦ ꯅꯪ ꯈꯔ ꯋꯥꯕ ꯃꯥꯜꯂꯦꯗ
ꯍꯣꯏ ꯌꯨꯝ ꯂꯩꯃꯟꯗꯅ ꯋꯥꯔꯦ
ꯑꯁ ꯅꯪꯒꯤ ꯄꯨꯟꯁꯤꯗꯤ ꯌꯥꯝ ꯅꯨꯡꯉꯥꯏꯀꯣ
ꯅꯪꯁꯨ ꯆꯞ ꯃꯥꯟꯅꯩꯗ
ꯑꯁ ꯈꯔꯗꯤ ꯇꯣꯉꯥꯟꯂꯦ ꯍꯦ ꯃꯤꯗꯤ ꯌꯨꯝ ꯂꯩꯔꯒ ꯋꯥꯏ ꯍꯥꯏ ꯑꯩꯗꯤ ꯌꯨꯝ ꯂꯩꯔꯒ ꯋꯥꯗꯦ ꯑꯗꯨꯅꯦꯕ ꯏꯕꯥꯅꯤꯒꯤ ꯇꯣꯉꯥꯟꯕꯗꯣ
ꯅꯪ ꯀꯥꯏ ꯀꯩ ꯅꯪ ꯀꯣꯏꯕ ꯆꯠꯄꯒꯤ ꯑꯣꯏꯔꯝꯅꯤ ꯑꯗꯨꯗꯤ
ꯑꯩ ꯀꯣꯏꯕ ꯆꯠꯄ ꯌꯥꯗꯦ ꯅꯪ ꯌꯥꯎꯗ꯭ꯔꯗꯤ ꯑꯗꯨꯒꯤ ꯑꯗꯨꯒꯤ ꯑꯩ ꯆꯠꯊꯣꯛꯇ꯭ꯔꯦ
ꯅꯪꯗꯤ ꯑꯩ ꯌꯥꯎꯗ꯭ꯕꯁꯨ ꯑꯗꯨꯝ ꯄꯪꯀꯣꯏꯗ ꯀꯣꯏꯔꯤꯔꯣ
ꯎꯝ ꯃꯇꯥꯡꯅꯅꯤ ꯀꯩꯅꯣ
ꯑꯁ ꯃꯇꯥꯡꯁꯤ ꯂꯥꯛꯑꯦꯀꯣ ꯃꯤꯗꯤ ꯍꯣꯔꯦꯟ ꯄꯨꯡ ꯀꯌꯥꯗ ꯇꯨꯝꯗꯣꯏꯅꯣ ꯍꯥꯏꯔꯣꯁꯦ ꯂꯥꯛꯑꯒꯦ
ꯈꯪꯗꯦ ꯑꯩ ꯑꯅꯝꯕ ꯄꯨꯡ ꯄꯨꯡ ꯇꯔꯥ ꯍꯦꯂ ꯀꯥꯟ ꯄꯨꯡ ꯇꯔꯥ ꯇꯔꯥ ꯃꯈꯥꯏ ꯇꯔꯥꯝꯈꯥꯏ ꯍꯦꯂ ꯀꯥꯟꯅ ꯑꯗꯨꯝ ꯇꯨꯝꯃꯦ
ꯑꯣ ꯅꯪꯗꯤ ꯃꯤꯠ ꯅꯪꯁꯤ ꯃꯤꯠ ꯇꯨꯝꯕ ꯃꯇꯝ ꯑꯗꯨꯝ ꯂꯩꯕ ꯃꯥꯜꯂꯦꯀꯣ ꯑꯗꯨꯗꯤ
ꯍꯣꯏ
ꯅꯪ ꯌꯥꯝ ꯐꯩ ꯑꯗꯣ ꯇꯧꯕꯗꯣ ꯍꯧꯒꯠꯄꯗꯤ ꯄꯨꯡ ꯀꯌꯥꯗ ꯍꯦꯛ ꯍꯦꯛ ꯍꯧꯒꯠ ꯀꯦ
ꯑꯁ ꯊꯦꯡꯉꯦꯗ ꯍꯧꯒꯠꯄꯗꯤ ꯉꯟꯅ ꯍꯧꯒꯠꯄ ꯉꯝꯗꯦ
ꯉꯟꯅ ꯇꯨꯝꯕ ꯊꯦꯡꯅ ꯍꯧꯒꯠꯄ
ꯌꯥꯝ ꯉꯟꯕ ꯅꯠꯇꯦ ꯄꯨꯡ ꯇꯔꯥ ꯃꯈꯥꯏꯕꯨꯣ
ꯃ ꯍꯣꯏꯗ ꯅꯪꯅ ꯍꯥꯏꯕ ꯆꯨꯝꯕ ꯉꯥꯛꯇꯅꯦ ꯑꯗꯣ ꯄꯨꯡ ꯀꯌꯥꯗ ꯍꯧꯒꯠꯀꯦ ꯍꯥꯏꯔꯁꯦ
ꯄꯨꯡ ꯑꯁ ꯄꯨꯡ ꯇꯔꯨꯛ ꯃꯈꯥꯏꯗ ꯑꯅꯝꯕ ꯍꯧꯒꯠꯂꯛꯦ
ꯄꯨꯡ ꯇꯔꯥ ꯇꯔꯥꯃꯥꯊꯣꯏ ꯇꯔꯥꯅꯤꯊꯣꯏ ꯑꯃ ꯑꯅꯤ ꯑꯍꯨꯝ ꯃꯔꯤ ꯃꯉꯥ ꯇꯔꯣ ꯅꯪ ꯄꯨꯡ ꯃꯥꯄꯟ ꯇꯨꯝꯃꯤꯗꯨꯗꯤ
ꯑꯗꯨ ꯌꯥꯏꯀꯣ
ꯌꯥꯏ ꯌꯥꯏ ꯌꯥꯏ ꯇꯔꯥ ꯐꯥꯎꯠꯇꯣꯃꯁꯨ ꯌꯥꯏ ꯀꯣ
ꯑ
ꯅꯃꯥꯟꯅꯕꯤꯁꯨ ꯑꯗꯨꯝ ꯊꯦꯡꯅ ꯍꯧꯒꯠꯇ꯭ꯔꯥ
ꯏꯃꯥꯟꯅꯕꯤ ꯏꯃꯥꯟꯅꯕꯤ ꯌꯥꯎꯗꯤꯌꯦ
ꯅꯃꯥꯟꯅꯕꯤ ꯌꯥꯎꯗꯦꯕ
ꯎꯝ ꯉꯁꯤ ꯏꯅꯥꯎꯄꯤ ꯁ꯭ꯀꯨꯜꯗꯒꯤ ꯑꯃꯨꯛ ꯍꯜꯂꯦ
ꯃꯅꯥꯎꯅꯨꯄꯤ
ꯍꯣꯏ
ꯅꯪ ꯅꯨꯄꯤꯒ ꯂꯩꯕ꯭ꯔꯣ ꯅꯪ
ꯂꯩꯌꯦ
ꯉꯁꯥꯏ ꯍꯥꯏꯗꯤ ꯏꯃꯥꯟꯅꯕꯤ ꯍꯥꯏ
ꯏꯅꯥꯎꯅꯨꯄꯤ ꯍꯥꯏꯕꯅꯦ
ꯑꯁ ꯑꯩ ꯌꯥꯝ ꯇꯥꯕꯗ ꯑꯩ ꯁꯣꯏꯕ ꯃꯥꯜꯂꯤꯅꯦꯪ ꯑꯆꯨꯝꯕ ꯉꯥꯛꯇꯅꯤ ꯑꯩ ꯇꯥꯕꯗ ꯁꯣꯏꯕꯒꯤꯅꯤ ꯅꯠꯇ꯭ꯔ
ꯉꯅꯥꯠꯂꯦ ꯉꯅꯥꯠꯂꯦ
ꯑꯗꯨꯅꯦ
ꯑꯩꯅ ꯇꯥꯕꯗ ꯁꯣꯏꯒꯟꯕ ꯁꯤꯅ ꯀꯣ
ꯑꯗꯨꯒꯤꯅꯦ ꯐꯖꯅ ꯇꯥꯎ ꯍꯥꯏꯔꯒ
ꯍꯣꯏ ꯍꯣꯏ ꯆꯨꯝꯃꯦ ꯆꯨꯝꯃꯦ